ꯍ ꯍꯣꯏ ꯇꯄ
ꯇꯥꯏꯌꯦ ꯇꯨꯝꯃꯕꯣ ꯇꯨꯝꯗ꯭ꯔꯤꯕꯣ
ꯍꯣꯏ ꯇꯨꯝꯗ꯭ꯔꯤ ꯍꯧꯖꯤꯛꯁꯨ ꯍꯧꯖꯤꯛꯀꯥꯟꯁꯨ ꯑꯩꯈꯣꯏꯗꯤ ꯂꯥꯏꯔꯤꯛ ꯏꯔꯒ ꯂꯩ ꯂꯩ ꯂꯥꯏꯔꯤꯛ ꯏꯕ ꯌꯥꯝ ꯂꯩꯌꯦ ꯑꯗꯨꯒ ꯂꯥꯏꯔꯤꯛ ꯏꯔꯒ ꯂꯩꯌꯦ
ꯑꯣ ꯑꯩꯁꯨ ꯂꯥꯏꯔꯤꯛ ꯏꯔꯒ ꯂꯩꯌꯦ
ꯑꯣ
ꯑꯩꯁꯨ ꯂꯥꯏꯔꯤꯛ ꯏꯒꯗꯕ ꯃꯌꯥꯝ ꯂꯩ ꯑꯗꯨꯒꯤ ꯂꯥꯏꯔꯤꯛ ꯏꯔꯒ ꯂꯩꯅꯦ
ꯑꯣ
ꯉꯁꯤꯗꯤ ꯀꯔꯤ ꯌꯦꯟꯁꯥꯡ ꯆꯥꯔꯒꯦ
ꯉꯁꯤꯗꯤ ꯑꯩꯈꯣꯏꯒꯤ ꯏꯃꯥꯟꯅꯨꯕꯤꯒꯤ ꯑꯃ ꯏꯃꯥꯟꯅꯨꯕꯤ ꯑꯃꯒꯤ ꯕꯔꯗꯦ ꯂꯩꯌꯦ ꯑꯗꯨꯒ ꯃꯥꯅ ꯎꯝ ꯍꯣꯇꯦꯜꯗ ꯌꯦꯡ ꯌꯦꯟ ꯑꯣꯔꯗꯔ ꯇꯧꯔꯒ ꯑꯩꯈꯣꯏ ꯂꯣꯏꯅꯃꯛ ꯃꯥꯅ ꯑꯣ ꯑꯣꯗꯔ ꯑꯣ ꯑꯣꯐꯔ ꯇꯧꯋꯦ ꯑꯗꯨꯒ ꯌꯦꯅ ꯆꯥꯏ ꯆꯥꯏꯌꯦ ꯉꯁꯤꯗꯤ ꯑꯗꯨ ꯆꯥꯛꯁꯨ ꯌꯥꯝꯅ ꯆꯥꯔꯦ ꯍꯥꯏꯗꯤ
ꯑꯗꯨꯗꯤ ꯌꯥꯝꯅ ꯍꯥꯎꯔꯝꯃꯅꯤꯀꯣ ꯌꯦꯟ ꯆꯥꯔꯗꯤ
ꯑꯣꯏ
ꯆꯥꯛ ꯌꯥꯝ ꯆꯥꯛ ꯌꯥꯝ ꯆꯥꯁꯤꯜꯂꯦ
ꯎꯝ
ꯆꯥꯛ ꯌꯥꯝ ꯆꯥꯔꯗꯤ ꯇꯨꯝꯅꯤꯡꯗ꯭ꯔꯣ
ꯎꯝ ꯀꯌꯥꯝ ꯅꯨꯡ ꯆꯥꯏꯔꯁꯨ ꯍꯣꯏ ꯇꯨꯝꯗꯤꯦ ꯆꯨꯝꯅꯤꯡꯉ ꯑꯗꯨꯁꯨ ꯍꯧꯖꯤꯛꯇꯤ ꯅꯨꯡꯊꯟ ꯅꯨꯡꯊꯟ ꯅꯨꯡꯅꯨꯡꯊꯟ ꯅꯠꯇ꯭ꯔꯥ ꯑꯗꯨꯗꯒꯤꯅꯦ ꯑꯩꯗꯤ ꯌꯥꯝꯅ ꯆꯥꯔꯦ
ꯑꯩ ꯌꯥꯝ ꯌꯥꯝꯅ ꯆꯥꯒꯗꯕꯅꯦ
ꯍꯣꯏ ꯑꯗꯣ ꯎꯝ ꯅꯪ ꯆꯥꯛ ꯆꯥꯔꯕ꯭ꯔꯣ
ꯑꯩꯁꯨ ꯆꯥꯔꯦ
ꯑ ꯐꯁ ꯅ ꯆꯥ ꯅꯜ
ꯑꯩꯁꯨ ꯐꯖꯅ ꯆꯥꯔꯦ
ꯆꯥꯔꯕ꯭ꯔꯣ
ꯌꯥꯝ ꯆꯥꯔꯦ
ꯀꯔꯤꯍꯤ ꯀꯔꯤꯍꯤꯝ ꯆꯝ ꯆꯌꯦꯦ ꯅ ꯁꯤꯗꯤ
ꯑꯩꯁꯨ ꯌꯦꯟ ꯆꯥꯏꯌꯦ
ꯑꯦ ꯍꯕ꯭ꯔꯣ
ꯍꯥꯎꯋꯦ
ꯀꯩꯅꯣꯅ ꯊꯟꯕ꯭ꯔꯥ
ꯑꯩꯈꯣꯏꯒꯤ ꯍꯣꯁꯇꯦꯜꯒꯤ ꯀꯨꯛꯅ ꯊꯣꯡꯉꯦ
ꯑꯩꯈꯣꯏꯒꯦ ꯍꫭꯁꯇꯥꯜ ꯑꯣꯏꯣꯏ
ꯍꯣꯁꯇꯦꯜꯒꯤ ꯀꯨꯛꯅ
ꯎꯝ ꯅꯪꯒꯤ ꯏꯃꯥꯟꯅꯨꯕꯤꯗ ꯑꯩ ꯃꯈꯥ ꯃꯊꯛ ꯀꯥꯔꯦ ꯍꯥꯏꯕꯤꯌꯨꯀꯣ
ꯍꯣꯏ ꯍꯣꯏ ꯍꯥꯏꯕꯤꯒꯦ
ꯎꯝ
ꯑꯩꯒ ꯄꯨꯟꯅ ꯀꯥꯔꯛꯑꯒꯦꯀꯣ
ꯑꯣꯏ ꯍꯥꯏꯗꯤ ꯋꯥꯔꯦ
ꯌꯥꯝ ꯋꯥꯔꯦ ꯑꯩꯁꯨ ꯋꯥꯔꯦ ꯑꯩꯁꯨ ꯇꯨꯝꯅꯤꯡꯉꯕꯅꯦ
ꯍꫭꯏ ꯃꯁꯤꯗꯤ ꯑꯩꯅ ꯊꯄꯥꯛꯛ ꯌꯥꯝ ꯇꯣꯛꯑꯦ ꯑꯩꯈꯣꯏꯗꯤ
ꯑꯩꯗꯤ ꯊꯕꯛ ꯌꯥꯝ ꯇꯧꯗꯦ ꯑꯗꯨꯒ ꯑꯗꯨꯝ ꯋꯥꯋꯀꯤꯡꯒꯤ ꯃꯌꯥꯝ ꯌꯥꯝꯠ ꯋꯥꯋꯀꯤꯡꯗꯤ ꯌꯥꯝ ꯀꯨꯏꯅ ꯆꯠꯂꯦ
ꯎꯝ ꯋꯥꯛꯀꯤꯡꯔꯥ ꯍꯣꯏ ꯋꯥꯀꯤꯡ ꯆ ꯋꯥꯀꯤꯡ ꯆꯗꯤꯁꯨ ꯍꯣꯏ ꯋꯥ ꯋꯥꯀꯤꯁꯨ
ꯇꯨ ꯑꯋꯥꯔ ꯇꯨ ꯑꯋꯥꯔꯁ ꯃꯨꯛ ꯆꯠꯂꯦ ꯋꯥꯛꯀꯤꯡꯗꯣ
ꯊ꯭ꯔꯨ ꯑꯥꯔ ꯑꯦꯛꯁꯇ꯭ꯔꯥ ꯑꯗꯨꯗꯤ ꯏꯣꯏ ꯋꯥꯒꯅꯤ ꯅꯟꯁꯨ
ꯑꯗꯨ ꯅꯪꯗꯤ ꯋꯥꯛꯀꯤꯡ ꯆꯠꯇ꯭ꯔꯕꯣ ꯉꯁꯤꯗꯤ
ꯅꯁꯤꯗꯤ ꯋꯥꯀꯤꯝ ꯆꯥꯗ ꯑꯗꯁꯨ ꯃꯈꯣꯏꯗꯨꯅ ꯑꯩꯈꯣꯏꯒꯤ ꯎꯝ ꯀꯔꯤ ꯑꯩꯈꯣꯏꯒꯤ ꯄꯦꯗꯤ ꯄꯦꯗꯤꯐꯤꯜ ꯂꯩꯌꯦ ꯄꯦꯗꯤꯐꯤꯜ
ꯑ
ꯑꯣ ꯑꯗꯨꯗ ꯄ꯭ꯂꯥꯟꯇꯦꯁꯟ ꯇꯧꯋꯦ ꯍꯧꯖꯤꯛꯀꯥꯟꯗꯤ ꯑꯗꯨꯗ ꯑꯗꯨꯗꯣ ꯃꯒꯤ ꯑꯩꯈꯣꯏꯗꯤ ꯄꯦꯗꯤꯐꯤꯜꯗ ꯆꯠꯂꯒ ꯄ꯭ꯂꯥꯟꯇꯦꯁꯟꯗꯣ ꯑꯗꯨ
ꯎꯝ
ꯑꯗꯨꯗꯒꯤꯅꯦ ꯑꯩꯈꯣꯏꯗꯤ ꯍꯣꯏ ꯋꯥꯑꯦ ꯎꯝ
ꯌꯥꯝ ꯋꯥꯔꯝꯃꯅꯤꯀꯣ
ꯍꯣꯏ ꯌꯥꯝ ꯋꯥꯏ
ꯍꯧꯖꯤꯛꯇꯤ ꯊꯦꯡꯉꯦ ꯄꯣꯊꯥꯛꯑꯦ ꯐꯖꯅ ꯄꯣꯊꯥꯅꯕ ꯇꯧꯔꯣꯀꯣ
ꯑꯣꯏ
ꯐꯖꯅ ꯄꯣꯊꯥꯗ꯭ꯔꯗꯤ ꯅꯥꯒꯅꯤ
ꯑꯣꯏ ꯃꯥꯅꯤ
ꯑꯣ ꯏꯁꯤꯡꯗꯤ ꯏꯁꯤꯡ ꯊꯛꯄ꯭ꯔꯣ ꯃꯌꯥꯝ ꯊꯛꯄ꯭ꯔꯣ
ꯑꯣ ꯏꯁꯤꯡꯁꯨ ꯌꯥꯝ ꯊꯛꯈ꯭ꯔꯦ ꯑꯩꯁꯦ
ꯑꯗꯣ ꯍꯌꯦꯡꯗꯤ ꯀꯔꯤ ꯀꯔꯤ ꯊꯕꯛ ꯂꯩꯒꯦ
ꯑꯗꯤ ꯎꯝ ꯆꯔꯆ ꯆꯄ ꯃꯥꯂꯦ ꯆꯔꯁꯥ ꯍ ꯍꯣꯏ ꯆꯔꯁ ꯆꯠꯀꯗꯕ ꯃꯥꯜꯂꯦ ꯅꯣꯡ ꯆꯨꯕ꯭ꯔꯣ ꯅꯈꯣꯏꯒꯤꯗ
ꯑꯥ ꯅꯣꯡ ꯆꯨꯌꯦ
ꯃꯁꯨꯑꯦ
ꯅꯈꯣꯏꯒꯤꯗꯤ ꯆꯨꯗ꯭ꯔꯣ ꯆꯨꯕ ꯃꯥꯜꯂꯦ
ꯁꯨ ꯑꯁꯣꯏ ꯀꯗꯁꯨ
ꯃꯈꯣꯟ ꯈꯔ ꯈꯔ ꯇꯥꯏ
ꯑꯣ ꯇꯥꯕ꯭ꯔꯥ ꯑꯩꯁꯨ ꯈꯔ ꯈꯔ ꯇꯥꯏ
ꯑꯗꯣ ꯍꯌꯦꯡꯗꯤ ꯆꯔꯆ ꯈꯛꯇꯪ ꯆꯠꯇꯣꯏꯔꯥ ꯑꯇꯣꯞꯄ ꯊꯕꯛꯇꯤ ꯂꯩꯕ꯭ꯔꯥ
ꯑ ꯆꯔꯆ ꯍꯣꯏ ꯆꯔꯆ ꯆꯠꯂꯒ ꯑꯗꯨ ꯑ ꯑꯩꯅ ꯑꯩꯗꯤ ꯏꯃꯥꯟꯅꯕꯤ ꯑꯃꯁꯨ ꯕꯖꯥꯔ ꯆꯠꯀꯅꯤ ꯍꯥꯏꯌꯦ ꯑꯗꯨ ꯃꯥꯁꯨ ꯁꯦꯀꯦꯟ ꯍꯦꯟ ꯄꯥꯝꯃꯦ ꯑꯗꯨꯕꯨ ꯁꯦꯀꯦꯟ ꯍꯦꯟ ꯑ
ꯕꯥꯏ ꯂꯩꯔꯅꯤ
ꯍꯣꯏ ꯔꯩꯂꯁꯦ ꯍꯌꯦ ꯑꯗꯨ ꯈꯪꯗꯦꯗ ꯍꯧꯖꯤꯛꯇꯤ ꯑꯩꯒꯤ ꯏꯃꯥꯟꯅꯕꯤꯅ ꯑꯃꯨꯛꯀꯥ ꯀꯣ ꯑꯃꯨꯛꯀ ꯑꯃꯨꯀ ꯑ ꯀꯣ ꯇꯔꯦꯗꯤ ꯑꯩꯅ ꯃ ꯑꯈꯣꯏ ꯑꯈꯣꯏ ꯃꯅꯤ ꯆꯁ ꯑꯩꯒꯤ ꯑꯩꯒꯤ ꯏꯃꯥꯟꯅꯕꯤ ꯑꯗꯨꯒ ꯑꯩ ꯆꯥꯛꯅꯤ
ꯅꯣꯏ ꯅꯣꯏꯕꯅꯤ ꯆꯠꯀꯅꯤ
ꯍꯣꯏ ꯍꯣꯏ ꯑꯗꯨ ꯃꯥ ꯃꯥ ꯅꯥꯀꯣ ꯍꯣꯏꯗꯤ ꯎꯝ ꯆꯠꯂꯔꫭꯏ
ꯀꯣꯜ ꯇꯧꯔꯗꯤ ꯆꯠꯀꯅꯤ ꯀꯣꯜ ꯇꯧꯗ꯭ꯔꯗꯤ ꯆꯠꯂꯔꯣꯏ
ꯑꯇꯣꯞꯄꯗꯤ ꯂꯣꯏꯔꯦ ꯕꯖꯥꯔ ꯆꯔꯆ ꯆꯠꯂꯅꯤ ꯕꯖꯥꯔ ꯆꯠꯂꯅꯤ ꯑꯇꯣꯞꯄꯗꯤ ꯂꯣꯏꯔꯦ
ꯎꯝ ꯕꯖꯔ ꯆꯠꯂꯤꯗꯤ ꯑꯩꯈꯣꯏꯒꯤ ꯑꯣ ꯁꯤꯆꯨ ꯆꯨꯔ ꯆ ꯁꯤꯆꯨꯁꯨꯨꯔ ꯆꯥꯁꯦ ꯍꯌꯦ ꯅꯁꯨ ꯂꯥꯛꯑꯣ ꯍꯌꯦ ꯒꯤ
ꯍꫭꯏ ꯂꯥꯛꯀꯦ ꯑꯩꯁꯨ ꯑꯩꯁꯨ ꯌ ꯌꯨꯝꯗ ꯌꯨꯝꯗ ꯆꯄ ꯆꯠꯀꯅꯤ ꯑꯗꯨꯒ ꯌꯨꯝꯗꯒꯤ ꯍꯜꯛꯂꯒ ꯂꯥꯛ
ꯑꯣ ꯌꯨꯝꯇ ꯑꯩꯈꯣꯏꯒꯤ ꯍꯣꯏ ꯑꯣ ꯑꯗꯨꯒ ꯁꯤꯡꯖꯨꯁꯨ ꯁꯤꯡꯖꯨꯁꯨ ꯆꯠꯁꯦ ꯑꯗꯨ ꯕꯒꯔꯗ ꯆꯁꯦ
ꯑꯣꯏ ꯆꯁꯦ
ꯍꯣꯏ
ꯌꯥꯏꯌꯦ
ꯌꯥꯏ ꯍꯦꯀꯣ ꯑꯗꯨꯗꯤ ꯂꯥꯛꯑꯣ ꯀꯣ
ꯑꯩꯗꯤꯀꯣ ꯅ ꯅꯈꯣꯏ ꯅꯈꯣꯏꯅ ꯁꯦꯝꯕ ꯔꯥꯏꯁꯀꯤ ꯔꯥꯏꯁꯀꯤ ꯀꯩꯅꯣꯗꯣ ꯔꯥꯏꯁꯀꯤ ꯀꯦꯛ ꯍꯥꯏꯒꯗ꯭ꯔꯣ
ꯍ
ꯑꯗꯨꯗꯣ ꯑꯗꯨꯗꯣ ꯍꯥꯎꯋꯦ ꯌꯥꯝꯅ ꯑꯗꯨꯗꯣ ꯔꯥꯏꯁꯀꯤ ꯄꯨꯔꯤꯗꯣ ꯑꯗꯨꯗꯣ ꯍꯥꯎꯋꯦ ꯌꯥꯝꯅ ꯑꯗꯨ ꯀꯃꯥꯏꯅ ꯁꯦꯝꯒꯦ ꯃꯥꯒꯤ ꯔꯦꯁꯤꯄꯤ ꯍꯥꯏꯔꯣ
ꯃꯥꯒꯤ ꯔꯤꯁꯤꯄꯤꯗꯤ ꯔꯥꯏꯁꯇꯤ ꯔꯥꯏꯁꯀꯤꯗꯤ ꯏꯁꯇꯤꯛꯀꯤ ꯔꯥꯏꯁꯅꯦ ꯃꯥꯒꯤ ꯃꯥꯃꯤꯗꯤꯀꯤ ꯁꯤꯀꯤ ꯔꯥꯏꯁ ꯍꯥꯏꯑꯦ ꯑꯗꯨꯒ ꯑꯩꯈꯣꯏꯅ ꯃꯥꯗꯤ ꯁꯣꯛꯇꯣꯔꯒ ꯁꯣꯛꯇꯣꯔ ꯀꯣ ꯋꯥꯇꯔꯗ ꯁꯣꯛꯇꯣꯛꯒꯦ ꯑꯗꯨꯒ ꯋꯥꯇꯔ ꯗꯣ ꯊ꯭ꯔꯣ ꯇꯣꯔꯣ ꯑꯗꯨ ꯃꯥꯒꯤ ꯆꯥꯛꯗꯤ ꯗ꯭ꯔꯥꯏ ꯇꯧꯔꯣ ꯑꯗꯨꯒ ꯑꯃꯨꯛꯀꯥ ꯃꯤꯁꯤ ꯑ ꯀꯔꯤ ꯃ ꯃ ꯭ꯔꯤꯟꯗꯗꯤ ꯀꯁꯨ ꯭ꯔꯤ ꯗꯔꯠꯗꯥꯟꯗꯦꯟ ꯇꯔꯒ ꯑ ꯍꯣꯏ ꯖꯦꯟꯗꯔ ꯍꯣꯏ ꯒ꯭ꯔꯦꯟꯗꯔꯗ ꯑꯣ ꯒ꯭ꯔꯦꯟ ꯇꯧꯔꯒ ꯑꯗꯨꯒ ꯃꯥꯒꯤ ꯃꯥꯗ ꯒ꯭ꯔꯦꯟ ꯇꯔꯤꯗꯤ ꯑꯣꯇꯣ ꯄꯥꯜꯂꯔꯗꯤ ꯑꯃꯨꯛꯀ ꯏꯁꯤꯡ ꯍꯥꯞꯄꯣ ꯏꯁꯤꯡ ꯍꯥ ꯍꯥꯞꯄ꯭ꯔꯒ ꯑꯗꯨꯝ ꯏꯁꯇꯦꯌꯔ ꯇꯧꯔꯣ ꯆꯤꯅꯤꯁꯨ ꯍꯥ ꯄꯣ ꯅꯪ ꯆꯤꯅꯥꯝ ꯄꯥꯝ ꯄꯥꯝꯗꯦꯗꯤ
ꯎꯝ
ꯄꯥꯝꯗꯦꯗꯤ ꯍꯥꯞꯄꯨꯅꯣ ꯄꯥꯝꯃꯦꯗꯤ ꯍꯥꯞꯄꯣ ꯅꯪꯅ ꯌꯥꯝ ꯌꯥꯝ ꯄꯥꯝꯃꯦꯗꯤ ꯌꯥꯝ ꯍꯥꯞꯄꯣ ꯅꯪꯅ ꯁ꯭ꯋꯤꯛ ꯁ꯭ꯋꯤꯛꯅ ꯄꯥꯝꯔꯤꯗꯤ ꯍꯥꯞꯄꯣ ꯑꯗꯨ ꯅꯪ ꯑꯄꯥꯝꯗ꯭ꯔꯤꯗꯤ ꯍꯥꯞꯀꯨꯅꯨ ꯌꯥꯝ ꯑꯗꯨꯒ ꯆꯤꯅꯤ ꯍꯥꯞꯄ꯭ꯔꯒ ꯑꯗꯨꯝ ꯏꯁꯇꯤꯌꯥꯔ ꯇꯧꯔꯒ ꯇꯦꯜ ꯍꯥꯞꯄꯣ ꯍꯆꯦꯜ ꯍꯥꯄ ꯍ ꯆꯦꯜ ꯍꯥꯄꯔꯒ ꯃꯥ ꯏꯁꯇꯤꯌꯔ ꯇꯣꯕꯥꯗꯣ ꯑꯣ ꯇ꯭ꯔꯥꯏ ꯇꯧꯔꯣ ꯍꯣꯏ ꯇ꯭ꯔꯥꯏ ꯇꯧꯔꯣ ꯍꯣꯏ
ꯑꯗꯨꯒ ꯂꯣꯏꯔꯦ
ꯂꫭꯏꯔꯦ
ꯑꯁꯇꯤꯝ ꯇꯧꯔꯁꯨ ꯌꯥꯕ꯭ꯔꯥ
ꯏꯁꯇꯤꯝ ꯏꯁꯇꯤꯝꯗꯤ ꯌꯥ ꯌꯥꯗꯦ ꯏꯁꯇꯤꯝꯗꯤ ꯌꯥꯗꯦ ꯐ꯭ꯔꯥꯏ ꯇꯧꯔꯣ ꯍꯣꯏ ꯑꯗꯨꯗꯤ ꯏꯁꯇꯛ ꯀꯤꯔꯁꯤ ꯋꯥꯈꯛꯅ‌ꯦ ꯊꯣꯛꯒꯅꯤ
ꯑꯗꯨꯒ ꯀꯣꯀꯣꯅꯠꯀꯨꯝꯕꯁꯨ ꯍꯥꯞꯄ ꯌꯥꯕ꯭ꯔꯥ
ꯍꯣꯏ ꯀꯣꯀꯣꯅꯠꯀꯨꯝꯕ ꯀꯔꯤ ꯀꯔꯤ ꯍꯣꯏ ꯅꯪ ꯅ ꯄꯥꯝꯕ꯭ꯔꯗꯤ ꯍꯥꯞꯄꯣ ꯍꯣꯏ ꯅꯟꯁꯨ ꯈꯝꯕ ꯃꯥꯜ ꯂ‌ꯦꯗ
ꯍꫭꯏ ꯅꯪꯅ ꯅꯣꯏꯅ ꯅꯣꯏꯅ ꯉꯍꯥꯟꯃꯨꯛ ꯄꫪ‌ꯩ ꯄꯣꯔꯛꯑꯒ ꯆꯥꯛ ꯆꯥꯒꯔꯤꯕꯣ ꯆꯥꯒꯔ ꯑꯗꯨꯗꯤ
ꯑꯣ ꯑꯗꯨꯗꯤ ꯎꯝ ꯀꯣꯀꯣꯅꯠ ꯅꯟꯅ ꯍꯞꯇꯔꯁꯨ ꯑ ꯍꯥꯞꯄꯁꯨ ꯌꯥꯏꯌ‌ꯦ ꯍꯥꯞꯄꫪꫭꯏꯁꯨ ꯑꯗꫭ ꯑꯩꯇꯤ ꯄꯨꯃꯥꯁꯨ ꯍꯥꯞꯄꯁꯨ ꯍꯥꯎꯋꯦ ꯄꯨꯃꯥꯏ ꯍꯥꯞꯇꯔꯁꯨ ꯍꯥꯞꯄꯅꯤ ꯍꯥꯏꯗ‌ꯦ ꯍꯣꯏ ꯑꯗꯨ ꯑꯅꯤꯃꯛ ꯍꯥꯎꯋ‌ꯦ ꯑꯩꯗꯤ
ꯑ
ꯅꯤꯋꯛ ꯑꯈꫭꯏ ꯍꯋꯥꯗꯤ ꯑꯩꯒꯤ ꯐꯦꯔꯦꯠꯅꯦ
ꯑꯣ ꯑꯩꯁꯨ ꯑꯩꯁꯨ ꯄꯥꯝꯃꯦ ꯑꯗꯨꯗꯣ ꯌꯥꯝꯅ
ꯍꯣꯏ ꯑꯩꯁꯨ ꯌꯥꯝꯅ ꯄꯥꯝꯃꯦ ꯑꫭ ꯑꯩꯗꯤ ꯇꯨꯝꯅꯤꯡꯉ‌ꯦꯗ
ꯑꯩꯁꯨ ꯇꯨꯝꯅꯤꯡꯉꯦ ꯑꯗꯣ ꯉꯥꯏꯍꯥꯛ ꯂꯩꯔꯒ ꯇꯨꯝꯃꯅꯤ ꯇꯨꯝꯃꯅꯤ ꯉꯥꯏꯍꯥꯛ ꯂꯩꯔꯒ ꯇꯨꯝꯃꯅꯤ
ꯐꯖꯅ ꯇꯨꯝꯗꫪ‌ꯦꯗꯤ ꯑꯩꯈꯣꯏ ꯀꯔꯤ ꯀꯔꯤ ꯅꯥꯒꯅꯤ
ꯑꯩꯈꯣꯏ ꯅꯥꯒꯅꯤ
ꯁꯤꯗꯥ ꯑꯩꯈꯣꯏꯒꯤ ꯃꯔꯨꯞ ꯑꯃ ꯏꯃꯥꯟꯅꯕꯤ ꯑꯃ ꯁꯨꯝ ꯅꯥꯔꯒ ꯂꯩꯌ‌ꯦ
ꯑꯥ ꯈꯪꯉꯦ ꯈꯪꯉꯦ
ꯈꯪꯕ꯭ꯔ ꯅꯪꯁꯨ
ꯑꯥ ꯈꯪꯉꯦ ꯈꯪꯉꯦ
ꯍꯣꯏ ꯅꯟꯁ ꯅꯔ ꯃꯥꯗꯤ ꯍꯥꯊꯤ ꯍꯥꯊꯤ ꯁꯨ ꯇꯧꯋꯦ ꯑꯗꯨꯒ ꯃꯥꯒꯤ ꯎꯝ ꯉꯥꯁꯤꯁꯨ ꯑꯩꯈꯣꯏ ꯄ‌ꯦꯇꯤ ꯄꯦꯗꯤ ꯐꯦꯜꯗꯁꯨ ꯆꯠꯇꯦ ꯃꯥꯗꯤ ꯅꯥꯔꯒ ꯑꯗꯣ ꯎꯝ ꯑꯩꯅ ꯍꯥꯏ ꯑꯩꯅ ꯃꯉꯣꯟꯗ ꯍꯥꯏ
ꯑꯥ
ꯎꯝ ꯅꯏꯗꯤ ꯎꯝ ꯅꯏꯗꯤ
ꯅꯔꯗꯤ
ꯍꯣꯏ ꯅꯥꯔꯗꯤ ꯑꯣ ꯀꯔꯤ ꯁ꯭ꯋꯦꯇꯔꯒꯨꯝꯕꯥ ꯂꫭꯛ ꯇꯤꯁꯒꯨꯝꯕꯥ ꯍꫭꯏ ꯄꯖꯅ ꯄꯖꯅꯅꯤ ꯄꯣꯔꯥꯏ
ꯥ ꯑ ꯑ ꯑꯗꯨꯗ ꯃꯥꯅ ꯀꯩ ꯍꯥꯏꯕꯅꯣ
ꯐꯥꯖꯅ ꯂꯤꯄꯣ ꯃꯖꯅ ꯂꯤꯄꯣ ꯍꯥꯏꯌꯦ ꯃꯥꯅ ꯁꯥꯏꯍ‌ꯦ ꯍꯥ ꯑꯁ
ꯁꯍꯝ ꯃꯥꯅ ꯀꯥꯂꯦꯟꯅꯦ ꯍꯥꯏꯕ꯭ꯔꯥ
ꯃꫭꯏ ꯇꯜꯂ‌ꯦ ꯁꯥꯏꯌ‌ꯦ ꯍꯥꯏꯌꯦ
ꯑꯗꯨꯗꯤ ꯌꯥꯝ ꯐꯠꯇꯦꯅꯦ ꯃꯥꯁꯨ ꯃꯥꯖꯨ ꯃꯥꯒꯤ ꯐꯅꯕ ꯍꯥꯏꯕꯤꯔꯒ ꯃꯥꯅ
ꯍꫭꯏ ꯍꫭꯏ
ꯑꯗꯨ ꯑꯗꯨꯗꯒꯤꯅꯦ ꯑꯗꯨꯗꯒꯤꯅꯦ ꯅꯪꯁꯨ ꯐꯖꯅ ꯆꯥꯛꯁꯨ ꯆꯥꯔꯣꯀꯣ ꯐꯖꯅ ꯁꯇꯒꯨꯝꯕꯥ ꯁ ꯂꯩꯅꯀꯣ
ꯍ ꯂꯤ ꯂꯒꯦ
ꯎꯝꯂ ꯑꯗꯨꯀ ꯎ ꯆꯥꯛꯁꯨ ꯎ ꯃꯣꯔꯣꯛꯀꯨꯝꯕ ꯐꯨ ꯀꯨꯝꯕ ꯀꯔꯤ ꯀꯔꯤꯒꯨꯝꯕ ꯑꯣ ꯍ ꯊꯥꯎ ꯊꯥꯎ ꯊꯥꯎꯒꯨꯝꯕ ꯊꯥꯎ ꯌꯥꯎꯕ꯭ꯔꯥꯒꯨꯝꯕ ꯌꯥꯝ ꯆꯥꯒꯨꯅꯨꯀꯣ ꯍꯣꯏ
ꯍꯣꯏ
ꯆꯨꯝꯕ꯭ꯔꯥ ꯍꯥꯏꯅ
ꯆꯨꯝꯃꯦ ꯆꯨꯝꯃꯦ ꯌꯥꯝ ꯆꯨꯝꯃꯦ ꯅꯪꯅ ꯍꯥꯏꯕꯗꯨꯣ ꯂꯣꯏ ꯆꯨꯝꯃꯦ ꯉꯁꯤꯗꯤ ꯉꯁꯤꯗꯤ ꯌꯥꯝꯅ ꯅꯨꯡꯉꯥꯏꯔꯦ ꯅꯪꯅ ꯅꯪꯅ ꯁꯨꯃꯥꯏꯅ ꯃꯌꯥꯝ ꯍꯥꯏꯕꯤꯔꯛꯑꯦ ꯉꯁꯤꯁꯨ ꯍꯥꯟꯅꯁꯨ ꯌꯥꯝꯅ ꯅꯨꯡꯉꯥꯏꯔꯦ ꯑꯐꯕ ꯑꯐꯕ ꯋꯥ ꯉꯥꯛꯇ ꯍꯥꯏꯕꯤꯔꯦ
ꯍꯣꯏ ꯑꯗꯤ ꯑꯗꯤ ꯑꯗꯤ ꯑꯩꯗꯤ ꯁꯨꯃꯥꯏꯅ ꯇꯧꯑꯦ ꯑꯩꯗꯤ ꯑꯗꯨ
ꯑꯗꯨꯃꯥꯏꯅ ꯑꯗꯨꯝ ꯇꯧꯕ꯭ꯔꯥ ꯑꯣ ꯅꯗꯤ ꯑꯗꯨꯗꯤ ꯅꯪ ꯅꯪꯒꯤ ꯃꯃꯤꯡ ꯑ ꯅꯪꯒꯤ ꯃꯃꯤꯡꯗꯤ ꯑꯩꯅ ꯑꯐꯕꯤꯅ ꯊꯣꯜꯂꯒꯦꯀꯣ ꯑꯗꯨꯗꯤ
ꯍꯣꯏ
ꯑꯐꯕꯤ